ꯍꯦꯜꯂꯣ ꯑ ꯀꯩꯅꯣ ꯑꯣꯏꯗ ꯑꯦ
ꯏꯕꯤꯂꯤꯌꯥ ꯑꯁꯤ ꯁꯨꯃꯥꯏꯅ ꯆꯨꯝꯅ ꯀꯣꯜ ꯇꯧꯋꯅ ꯍꯥꯏꯌꯦꯕ
ꯑꯣ ꯁꯤꯒꯤꯁꯗ
ꯑꯧ ꯑꯗꯨ ꯑꯣꯏꯔꯗꯤ ꯄꯩꯁꯥ ꯂꯥꯛꯄ ꯄꯥꯜꯂꯦꯕ ꯑꯩꯁꯨ ꯐꯖꯅꯗꯤ ꯈꯪꯗꯦꯕ
ꯎꯝ ꯄꯁꯥꯟꯅ ꯔ ꯑꯗꯨꯗꯤ
ꯕꯤ ꯇꯥꯛꯔ ꯇꯧꯑꯣ ꯍꯥꯏꯌꯦꯕ ꯏꯆꯦꯅ
ꯏꯃꯥ ꯑꯩꯗꯤ ꯉꯝꯖꯔꯔꯣꯏ ꯑꯗꯨꯗꯤ
ꯅꯠꯇꯦ ꯑꯩꯍꯣꯏ ꯈꯪꯅꯕ ꯍꯣꯏ ꯍꯥꯏꯕꯅꯤ
ꯑꯣ ꯑꯣ ꯑꯣ ꯑꯣ ꯑꯗꯨꯗꯤ ꯀꯣꯜ ꯄꯥꯏꯔꯣꯍꯦ
ꯎꯝ ꯑꯗꯨꯒ ꯎꯝ ꯃꯤꯅ ꯁꯤ ꯑꯦ ꯄꯥꯏꯗ꯭ꯔꯗꯤꯅꯦ
ꯎꯝ
ꯀꯣꯜ ꯇꯧꯕ ꯐꯪꯉꯔꯣꯏꯍꯦ
ꯑꯣ ꯑꯣ ꯑꯣ ꯑꯣ ꯑꯣ
ꯑꯣ ꯖꯥꯏꯌꯦꯅ ꯅꯥꯏꯕꯨꯁꯨ ꯌꯥꯎꯑꯣ ꯍꯥꯏꯌꯣ ꯅꯠꯇꯦꯍꯦ ꯍꯧꯖꯤꯛ ꯍꯥꯏꯕ ꯅꯠꯇꯦ ꯃꯥꯁꯨ ꯄꯥꯏꯔꯕ꯭ꯔꯥ
ꯄꯥꯏꯗꯦ
ꯃꯥꯕꯨꯁꯨ ꯏꯕꯥꯅꯤꯁꯦ ꯍꯥꯟꯅ ꯇ꯭ꯔꯥꯏ ꯇꯧꯁ ꯅꯪꯗꯣ ꯎ ꯀꯔꯤ ꯀꯔꯤ ꯑꯗꯨ ꯅꯨꯄꯥꯅ ꯍꯥꯏꯔꯛꯄ꯭ꯔꯥ
ꯃꯥꯅ ꯅꯪꯁꯦ ꯑꯦꯛꯇꯤꯚꯦꯠ ꯇꯧꯈ꯭ꯔꯕ꯭ꯔꯣ ꯅꯪꯒꯤ ꯑꯦꯀꯥꯎꯟꯗꯣ ꯍꯥꯏꯔꯛꯕꯅꯣꯀꯣ ꯍꯥꯏꯔꯤꯌꯦ ꯑꯗꯨꯗꯨꯒ ꯑꯩꯅ ꯑꯩ ꯀꯔꯤꯝ ꯐꯨꯝꯗꯦ ꯑꯗꯨꯗꯨꯒ ꯃꯥꯅ ꯄꯤꯛꯄꯞꯇ ꯀꯣꯜ ꯍꯥꯏꯔꯦ ꯑꯩ ꯂꯣꯏꯔꯦ ꯀꯩꯝ ꯍꯥꯏ
ꯑꯣ ꯆꯪꯉꯒ ꯔꯤꯐ꯭ꯔꯦꯁ ꯇꯧꯒꯗꯝꯕꯅꯦꯕ ꯃꯦꯅꯨꯗ
ꯑꯣ
ꯑꯩꯁꯨ ꯐꯖꯟꯅꯗꯤ ꯈꯪꯗꯦ ꯉꯁꯤꯗ ꯑꯩꯗꯣ ꯎ ꯂꯤꯁꯅꯤꯡꯒ ꯏꯁꯄꯤꯀꯤꯡꯗ ꯍꯥꯞꯄꯒꯕ ꯃꯩ ꯃꯅꯤꯄꯨꯔꯤ ꯂꯣꯟꯗ ꯊꯣꯛꯂꯛꯄ ꯄꯗꯣ ꯅꯥ ꯀꯔꯤ ꯀꯔꯤ ꯍꯥ ꯄꯗꯨꯇꯥ
ꯑꯩꯁꯨ ꯍꯥꯄꯨ ꯃꯥꯅꯦ
ꯑꯗꯨꯗꯒꯤꯀꯣ ꯑꯩꯗꯤ ꯁꯣꯏꯈ꯭ꯔꯕꯅꯤꯕꯅꯤ ꯈꯪꯗꯦ ꯁꯣꯏꯈꯔ꯭ꯦ ꯅꯣꯏꯗꯤ ꯃꯩꯇꯩ ꯂꯣꯟ ꯑꯥ ꯑꯥ ꯑꯩꯁꯨ ꯒ꯭ꯌꯥꯟ ꯇꯥꯗꯕꯤ ꯑꯩꯗꯤ ꯑꯅꯤ ꯑꯍꯨꯝ ꯃꯔꯤꯒ ꯇꯧꯍꯥꯎꯕꯒꯤꯅꯦꯕ ꯁꯣꯏꯔꯤꯖꯦ ꯍꯧꯖꯤꯛ
ꯃꯩꯇꯩꯔꯣꯟꯗ ꯃꯣꯏꯅ ꯃꯅꯤꯄꯨꯔꯤ ꯍꯥꯏꯌꯦꯅꯀꯣ ꯃꯅꯤꯄꯨꯔ ꯅꯝꯃꯦ ꯑꯗꯨꯗꯣ ꯀꯩꯅꯣ ꯃꯣꯏ ꯍꯥꯏꯔꯛꯄꯗꯨꯕꯨ
ꯃꯅꯤꯄꯨꯔꯅ ꯍꯥꯏꯅ ꯑꯗꯨ ꯂꯣꯏꯔꯒ ꯎꯝ ꯀꯔꯤ ꯀꯔꯤꯔ ꯏꯁꯄꯤꯀꯤꯡ ꯔꯤꯗꯤꯡ ꯄꯥꯊꯣꯛꯄ ꯍꯥꯏꯕꯒꯨꯝꯕ ꯑꯩꯈꯣꯏꯒꯤꯁꯨ ꯂꯣꯏꯅꯃꯛ ꯇꯥꯎꯔꯛꯑꯏꯦꯅ ꯃꯣꯏ
ꯑꯩꯗꯤ ꯂꯣꯏ ꯅꯝꯈ꯭ꯔꯦ
ꯑꯗꯨꯗꯒꯤꯅꯦꯕ ꯏꯆꯦ ꯑꯩꯈꯣꯏꯗꯤ ꯀꯣꯂꯤꯡ ꯈꯛꯇ ꯀꯣꯂꯤꯡ ꯍꯥꯏꯌꯦ ꯏꯁꯄꯤꯛꯀꯤꯡ ꯈꯛꯇ ꯇꯧꯋꯤ ꯍꯥꯏꯌꯦꯕ ꯑꯩꯁꯨ ꯁꯨꯃꯥꯏꯅ ꯇꯥꯎꯕꯗꯤ ꯄꯦꯔꯥ ꯀꯥꯔꯒ ꯂꯩꯥꯛꯕꯅꯦꯕ ꯒ꯭ꯌꯥꯟ ꯇꯥꯗ꯭ꯔꯕꯗꯤ ꯄꯥꯡꯅꯝ ꯅꯝꯂꯒ
ꯈꯣꯠꯂꯤꯅꯤ
ꯑꯗꯨꯗꯒꯤ ꯅꯪꯒꯤ ꯃꯩ ꯌꯥꯝ ꯊꯣꯛꯂꯛꯝꯃꯅꯤ ꯅꯪꯒꯤ ꯇ ꯎꯝ ꯇꯥꯀꯁꯤꯗ ꯇꯥꯛꯁ
ꯑꯩ ꯃꯔꯤ ꯃꯨꯛꯅꯤ ꯈꯣꯠꯂꯤꯁꯦ ꯑꯩꯁꯦ ꯂꯣꯏꯅ ꯏꯪꯉꯝꯃꯤꯁꯤꯅꯤ ꯈꯜꯂꯤꯁꯦ ꯑꯗꯨꯗꯤ
ꯑꯩꯁꯨ ꯒꯌ꯭ꯥꯟ ꯃꯦꯟꯒ ꯇ ꯇꯥꯗ꯭ꯔꯦꯗ ꯁꯨꯃꯥꯏꯅ ꯇꯧꯔꯒ
ꯀꯥꯏꯅꯤꯗ ꯄꯩꯁꯥ ꯀꯌꯥ ꯐꯪꯕ꯭ꯔꯣ
ꯑ ꯏꯆꯦ ꯅꯪꯔꯥꯡ ꯊꯥꯔꯛꯄꯗꯣ ꯃꯥ ꯀꯣꯜ ꯑꯅꯤꯗ ꯏꯁꯤꯡ ꯑꯃ ꯌꯥꯎ ꯃꯥꯂꯦ ꯃꯥꯒꯤꯗꯤ ꯑꯩꯗꯨ ꯐꯖꯅꯗꯤ ꯈꯪꯗꯦꯕ ꯋꯥ
ꯎꯝ
ꯑꯗꯨꯒꯤ ꯍꯧꯖꯤꯛ ꯊꯃꯒ ꯌꯦꯡꯁꯤꯔꯣ ꯏꯕꯥꯅꯤꯒꯤ ꯆꯠ ꯄꯨꯔꯥ ꯌꯦꯡꯁꯦ